ꯍꯜꯂꯣ
ꯍꯜꯂꯣ ꯇꯥꯏ ꯇꯥꯏ
ꯑꯕ
ꯎꯝ ꯇꯥꯏ
ꯎꯝ
ꯀꯩꯗꯧꯔꯝꯃꯤꯅꯣ
ꯀꯩꯁꯨ ꯇꯧꯗꯌꯦ ꯑꯩ ꯏꯁꯤꯡ ꯂꯥꯛꯄꯒꯤ ꯌꯥꯁꯜꯂꯝꯕꯅꯦ ꯑꯗꯨꯒ ꯂꯣꯏꯔꯒ ꯍꯤꯞꯄꯤꯤ
ꯑ
ꯁꯦꯕ꯭ꯔ ꯍꯏ
ꯑꯣ
ꯑ ꯑꯩꯈꯣꯏꯒꯤꯗꯤ ꯇꯣꯗꯤ ꯏꯁꯤꯡꯗꯨꯁꯨꯅꯦ ꯄꯨꯡ ꯃꯨꯔꯦ
ꯀꯩꯒꯤꯅ
ꯇꯨꯔꯦꯟꯗꯨꯁꯨ ꯌꯥꯝ ꯃꯣꯠꯂꯦ ꯑꯗꯨꯒꯤ
ꯑꯣ ꯀꯩꯅꯣ ꯑꯣꯏꯕꯅꯤꯌꯦ ꯂꯧ ꯃꯇꯝ ꯑꯣꯏꯕꯒꯤ ꯂꯧꯕꯨꯛꯇꯇꯩ ꯅꯔꯛꯄꯒꯤꯏ ꯎꯝ
ꯀꯩꯗꯧꯔꯤꯒꯦ ꯀꯩꯀꯩ ꯆꯥꯔꯝꯃꯣ
ꯍꯞ ꯀꯩ ꯀꯩ ꯆꯥꯔꯝ ꯅꯣꯏ ꯎ ꯀꯩꯝ ꯆꯗꯦ ꯑꯃ ꯀꯩꯅꯣ ꯇꯧꯋꯦ ꯑꯃ ꯑꯩꯈꯣꯏ ꯊꯪꯅꯕꯒꯤ ꯑꯃ ꯑꯍꯟꯅꯦꯕꯀꯣ
ꯎꯝ
ꯍꯣꯁꯄꯤꯇꯥꯜ ꯄꯨꯈꯠꯈꯤꯑ ꯃꯥ ꯑꯗꯣ ꯉꯁꯥꯏ ꯔꯥꯥꯁꯇ ꯆꯠꯄꯅꯦꯕ ꯌꯦꯡꯕ ꯑꯗꯨꯒ ꯆꯥꯛ ꯈꯥꯎꯗꯣ ꯌꯨꯔꯦ ꯍꯥꯏꯕ꯭ꯔꯥ ꯍꯣꯔꯦ ꯍꯥꯏꯕ꯭ꯔꯥ ꯀꯩꯅꯣꯝ ꯍꯥꯏ ꯀꯤꯖꯕꯅ ꯂꯣꯏꯔꯦ
ꯑꯗꯨꯅ ꯆꯥ ꯁꯥꯕ ꯆꯔꯥ ꯍꯦꯟꯕ ꯌꯥꯝ ꯇꯧꯖꯔꯨꯖꯥꯠꯅꯨ ꯑꯩ ꯀꯔꯦꯟꯒ ꯆꯥꯕ ꯇꯣꯛꯆꯔꯅꯤ ꯑꯩ
ꯌꯥꯝ ꯆꯥꯕꯅꯦ ꯑꯗꯣ ꯆꯥꯔꯔꯣꯏ
ꯑꯩꯁꯨꯅꯦ ꯑꯩꯁꯨ ꯅꯍꯥꯟ ꯅꯣꯡꯃꯗ ꯄꯨꯂꯞ ꯆꯥꯕ ꯅꯠꯇꯕ ꯅꯣꯡꯃꯩ ꯑꯃꯃꯝ ꯑꯃꯃꯝ ꯆꯥꯕꯗꯣ
ꯎꯝ
ꯑꯗꯨꯝ ꯆꯥꯛꯀ ꯑꯣꯏꯔꯁꯨ ꯑꯣꯔ ꯅꯨꯡꯊꯤꯟꯗ ꯀꯩꯅꯣꯝꯗꯣ ꯆꯥꯕꯗꯣ ꯑꯗꯨꯗꯣ ꯈꯪꯉꯤꯀꯣ ꯐꯖꯅ ꯁꯣꯛꯏ ꯍꯥꯏꯕ ꯑꯗꯣ ꯑꯣꯄꯔꯦꯁꯟ ꯇꯧꯔꯦ ꯈꯨꯗꯛꯇ ꯑꯗꯨꯝ ꯄꯨꯁꯟꯈ꯭ꯔꯦ ꯉꯁꯥꯏꯗꯣ ꯌꯦꯡ ꯆꯠꯄꯅꯦꯕ ꯑꯗꯨꯝ ꯑꯣꯄꯔꯦꯁꯟꯒꯤ ꯋꯥꯈꯟꯗꯗꯤ ꯆꯠꯄ ꯅꯠꯇ꯭ꯔ ꯇꯕꯅꯦꯕ
ꯁ ꯈꯑꯣꯗ ꯎꯔꯦ ꯃꯆꯨꯝ ꯎꯔꯣ ꯇꯥꯔꯦ ꯃꯆꯨꯝ ꯇꯥꯔꯦ ꯍꯥꯏꯕ꯭ꯔꯥ ꯈ ꯀꯩꯅꯣ ꯍꯥꯏ ꯑꯗꯨꯒꯤ
ꯀꯤꯖ ꯌꯥꯕ ꯌꯥꯝꯅ
ꯑꯗꯨꯗꯤ ꯃꯍꯥꯛ ꯀꯨꯏꯅ ꯑꯆꯝꯕ ꯑꯃꯨꯛ ꯆꯥꯗ꯭ꯔꯗꯤ ꯌꯥꯔꯔꯣꯏ
ꯑ ꯃꯥꯁꯦ ꯑꯃ ꯑꯃꯗ ꯌꯦꯡꯉꯨꯕꯅꯦꯕ ꯍꯥꯟꯅ
ꯎꯝ
ꯑꯗꯨ ꯌꯦꯡꯕꯁꯤꯗ ꯀꯩꯝ ꯇꯧꯗꯦ ꯀꯩꯝ ꯂꯩꯇꯦ ꯍꯥꯏꯕ ꯑꯍꯥꯟꯕꯗ ꯁꯨꯝ ꯑꯦꯄꯦꯟꯗꯤꯛꯁꯀꯨꯝꯕ ꯑꯣꯏꯔꯝꯒꯗ꯭ꯔꯅ ꯈꯜꯂꯝꯕꯅꯦꯕꯀꯣ ꯑ ꯑꯜꯇ꯭ꯔꯁꯥꯎꯟ ꯂꯔ ꯀꯥꯟꯁꯤꯗ ꯀꯩꯝ ꯂꯩꯇꯦ ꯇꯥꯗꯦ ꯀꯩꯝ ꯂꯩꯇꯦ ꯍꯥꯏꯕ ꯑꯗꯨꯩ ꯑꯗꯨꯝ ꯇꯣꯛꯈ꯭ꯔꯕ ꯑꯗꯨꯒ ꯃꯥꯁꯦ ꯆꯥꯥꯁꯟ ꯊꯛꯆꯟꯕꯁꯦ ꯉꯁꯥꯏꯒꯤ ꯆꯈꯥꯎꯗꯨꯅ ꯍꯣꯔꯛꯑꯕꯅꯤꯅ ꯀ ꯌꯥ ꯀꯩꯅꯣ ꯇꯥ ꯃꯕꯨꯦ ꯅꯥꯕ ꯑꯗꯨꯃꯥꯏꯅ ꯇꯧ ꯂꯩ ꯃꯥꯁꯦ ꯀꯩꯝ ꯆꯥꯕ ꯌꯥꯗ꯭ꯔꯦ ꯑꯗꯩ ꯆꯨꯍꯤꯤꯡ ꯀꯩꯝ ꯆꯥ ꯌꯥꯗ꯭ꯔꯕꯅꯦ ꯆꯨꯍꯤꯡꯗꯣ ꯑꯃꯨꯛ ꯈꯔ ꯊꯛꯄ ꯌꯥꯒꯗ꯭ꯔꯥꯅ ꯑꯃꯨ ꯌꯦꯡꯍꯜꯂꯦ ꯑꯗꯨꯁꯨ ꯌꯥꯗ꯭ꯔꯦ ꯑꯁ ꯗꯣꯛꯇꯔ ꯌꯦꯡꯉꯗꯅ ꯀꯩꯝ ꯂꯩꯇꯦ ꯍꯥꯏꯔꯛꯄ ꯑꯍꯥꯟꯕꯗꯅ ꯑꯗꯨꯒ ꯔꯥꯁꯇ ꯐꯠꯀꯥꯟꯗꯅ ꯆꯈꯥꯎꯗ ꯌꯨ ꯂꯩꯔꯝꯃꯤ
ꯀꯌꯥꯝ ꯑꯍꯟ ꯑꯣꯏꯔꯝꯃꯣ ꯍꯥꯏꯁꯦ
ꯈꯔꯕꯨꯗꯤ ꯑꯍꯟꯅꯦ ꯆꯍꯤ ꯀꯌꯥꯃꯨꯛ ꯁꯨꯔꯝꯃꯗꯣꯏꯅꯣ ꯈꯪꯗꯦꯌꯦ ꯑꯗꯨꯝ ꯁꯤꯛꯁꯇꯤ ꯁꯨꯃꯥꯏ ꯑꯕꯛ ꯑꯣꯏꯔꯝꯃꯗ꯭ꯔꯥ ꯀꯃꯥꯏꯅ ꯑꯣꯏꯔꯝꯃꯅꯤ ꯑꯍꯟꯅꯅꯦꯕ
ꯎꯝ
ꯑ ꯑꯣꯗ
ꯀꯤ ꯆꯍꯤꯍꯤꯌꯦ
ꯑꯗꯨꯅꯦ ꯑꯩ ꯑꯁꯥꯕꯒ ꯇꯥꯖꯔꯔꯣꯏ ꯂꯩꯔꯕꯅꯦ ꯑꯩ ꯀ ꯇ
ꯑꯁ ꯑꯩꯁꯨ ꯆꯖꯔꯔꯣꯏ ꯑꯩ ꯀꯤꯔꯦ
ꯑꯗꯨꯅꯦ ꯇꯂꯦ
ꯑꯗꯨꯅꯦ ꯑꯩꯗꯤ ꯁꯤꯡꯖꯨ ꯆꯥꯒꯦꯅ ꯈꯜꯂꯝꯃꯤꯅꯦ ꯇꯣꯛꯑꯅꯤ
ꯆꯥꯕꯩꯗꯤ ꯌꯥꯏꯌꯦꯕꯨꯡ ꯃꯣꯔꯣꯛ ꯌꯥꯝ ꯁꯥꯗꯕꯤ ꯑꯗꯨ ꯑꯣꯏꯔꯁꯨ ꯈꯪꯗꯦ ꯃꯤ ꯃꯤ ꯎꯕꯁꯦ ꯈꯪꯗꯦ ꯈꯤꯛꯇ ꯐꯠꯇꯦꯗ ꯣꯟꯗ ꯆ ꯅꯣꯡ ꯐꯗ ꯆ
ꯎꯝ
ꯌꯦꯡꯉꯣ ꯑꯩꯈꯣꯏꯗꯤ ꯑꯐꯕ ꯉꯥꯛꯇꯅꯦ ꯑꯩꯈꯣꯏꯅ ꯆꯥꯔꯤꯕ ꯆꯤꯟꯖꯥꯛꯁꯦ ꯀꯥꯍꯜꯂꯒ ꯌꯦꯡꯉꯣ ꯃꯣꯏ ꯑꯍꯟꯗꯒꯤ ꯍꯦꯟꯅ
ꯑꯣ ꯑꯩꯈꯣꯏꯒꯤ ꯑꯌꯨꯛꯁꯦ ꯆꯥꯛ ꯆꯥꯕꯗ ꯍꯦꯛꯇꯃꯤꯉꯤꯒꯨꯝꯕ ꯑꯃ ꯁꯤꯡꯅꯤꯡꯦ
ꯡꯉ ꯑꯐꯕ ꯃꯣꯏ ꯑꯍꯟ ꯑꯍꯟꯁꯨꯌꯥꯏꯁꯦ ꯑꯩꯈꯣꯏ ꯖꯦꯅꯦꯔꯦꯁꯟꯅ ꯑꯃꯨꯛ ꯍꯦꯜꯂꯛꯇꯣꯏꯅꯦ ꯑꯃꯨꯛ ꯑꯩꯈꯣꯏꯁꯦ ꯆꯥꯔꯤ ꯊꯛꯏ ꯃꯌꯥꯝꯁꯤ ꯃꯣꯔꯣꯛ ꯑꯁꯥꯔꯤꯗꯩ ꯀꯩꯗꯩ
ꯎꯝ ꯑꯩꯈꯣꯏꯅꯦ ꯌꯥꯟꯁꯤꯟꯈꯤꯗꯣꯏꯅꯦ
ꯇꯥꯝꯕꯗ ꯑ
ꯑꯆꯥꯥ ꯑꯩꯒꯤꯖꯔ
ꯆꯥꯔꯝꯗꯥꯏꯗꯗꯤ ꯅꯤꯡꯁꯤꯡꯪꯉꯣꯏ ꯑꯗꯨꯁꯨ ꯍꯥꯏꯌꯣ ꯆꯤ ꯀꯅ ꯆꯤ ꯀꯠꯇꯅ ꯂ ꯇꯥꯕ ꯁꯄꯠꯇꯗ
ꯎꯝ
ꯇꯨꯄ ꯂ ꯏꯔ
ꯑꯁ ꯑꯩꯗꯤꯅꯦ ꯍꯧꯖꯤꯛꯁꯦ ꯑꯃꯆꯥꯥꯁꯨ ꯌꯥꯝ ꯆꯥꯅꯤꯡꯕ ꯍꯪꯕ꯭ꯔꯥ
ꯑꯥ
ꯑꯗꯨꯒ ꯅꯪꯒꯤ ꯋꯥꯗꯣ ꯇꯥꯔꯨꯕꯗꯒꯤ ꯑꯩ ꯀꯤꯈ꯭ꯔꯦ ꯍꯧꯖꯤꯛ ꯃꯣꯔꯣꯛ ꯆꯥꯗꯕ
ꯌꯥꯝ ꯍꯦꯟꯅ ꯆꯥꯗ꯭ꯔꯗꯤ ꯀꯩꯁꯨ ꯇꯧꯕꯄꯣꯠꯇꯦ ꯑꯩꯈꯣꯏ ꯑꯩꯈꯣꯏ ꯆꯥꯏ ꯊꯛꯏꯁꯤꯗꯤ ꯇꯕꯨ ꯇꯦ ꯑꯩꯈꯣꯏ ꯅꯨꯡꯒꯤ ꯃꯣꯔꯣꯛ ꯆꯥꯗꯨ ꯑꯄꯤꯦꯄꯤꯤ ꯑꯣꯏꯣꯏꯅ ꯈ ꯐꯔꯦ
ꯍꯣꯏ ꯑꯗꯨꯝ ꯌꯥꯝ ꯆꯥꯗꯕꯅꯤ ꯃꯣꯏꯗꯤ
ꯑꯗꯨꯅꯦ ꯍꯥꯏꯁꯦ ꯃ ꯆꯥꯛ ꯑꯗꯨꯣ ꯅ ꯐꯔꯤꯅꯦ ꯍꯥꯏꯕ ꯇꯜꯂꯤ ꯌꯥꯝꯅ
ꯑꯣ ꯑꯗꯨ ꯑꯩꯁꯦ ꯑꯗꯨ ꯆꯥꯗ꯭ꯔꯗꯤ ꯉꯝꯗꯦ ꯍꯥꯏꯕ
ꯑꯣꯁ
ꯎ ꯃꯑꯣꯡꯗꯣ ꯁꯥꯗꯗꯤ ꯏꯆꯝ ꯆꯝꯃ ꯀꯩꯅꯣꯝ ꯇꯧꯗ꯭ꯔꯣ
ꯃꯊꯨꯝ ꯃꯣꯔꯣꯛ ꯆꯥꯛ ꯆꯥꯕꯁꯤꯅ ꯍꯥꯎꯔꯤꯗꯅ ꯑ ꯎꯃꯇꯌꯥ
ꯎꯝ
ꯉꯅꯥꯗ ꯍꯥꯔꯁꯨ ꯃꯣꯔꯣꯛ ꯁꯥꯠ ꯍꯖ ꯂꯩꯗꯦ
ꯍꯥꯎꯋꯦ ꯑꯗꯨꯅ ꯑꯩꯗꯤ ꯉꯥ ꯊꯣꯡꯕ ꯀꯥꯁꯦ ꯃꯣꯔꯣꯛ ꯆꯝꯕꯁꯦ ꯀꯩꯁꯨ ꯆꯥꯅꯤꯡꯗꯤꯑ
ꯈꯔ ꯆ ꯀꯩꯅꯣ ꯈꯔ ꯁꯥꯍꯟ ꯊꯨꯝ ꯈꯔꯁꯨ ꯆꯥꯕꯤ ꯈꯪꯗꯦꯗ ꯎ ꯃꯣꯡ ꯃꯅꯝꯒ ꯈꯔ ꯆꯦꯜꯂꯒ ꯍꯥꯎꯕꯅꯦ ꯍꯥꯏꯕ
ꯑ
ꯅꯪ ꯑꯌꯨꯛ ꯆꯥꯛ ꯆꯥꯕꯣ ꯉꯁꯥꯏ ꯆꯥꯗꯦ ꯍꯥꯎꯔꯒꯅꯝ ꯍꯥꯏꯈꯤ ꯇꯥꯏꯅ
ꯆꯥꯗꯤ ꯏꯕꯦꯝꯃꯥ ꯑꯩ ꯍꯧꯖꯤꯛ ꯀꯩꯅꯣꯝ ꯁꯦꯝꯃꯒ ꯆꯥ
ꯎꯝ ꯍꯂ ꯍꯦꯂꯨ
ꯎꯝ ꯑꯩꯁꯦ ꯅꯉꯣꯟꯗ ꯀꯩꯅꯣꯝ ꯍꯥꯏꯕꯤꯒꯦ ꯇꯧꯔꯝꯕꯅꯦ ꯅꯪꯒꯤꯗꯣ ꯀꯌꯥ ꯁꯨꯔꯒꯦ ꯃꯁꯤꯡꯁ
ꯁꯚꯦꯗ ꯑꯦꯠꯂ ꯂꯩꯔꯝꯒꯅꯤ ꯁꯚꯦꯟꯅ ꯈꯪꯗꯦ ꯑꯩꯁꯨ ꯈꯪꯗꯦ ꯑꯩ ꯑꯃꯨꯛ ꯀꯩꯅꯣ
ꯇꯧꯔꯀꯦ ꯇꯣꯟꯝꯕ
ꯄꯨꯟꯅ ꯀꯌꯥꯃꯨꯛ ꯁꯨꯔꯒꯦ
ꯄꯨꯟꯅꯅꯦ ꯍꯥꯏꯁꯦ ꯁꯚꯦꯟ ꯑꯦꯠꯂ ꯀꯩꯅꯣꯝ ꯂꯩꯕꯅꯦ
ꯑꯣ ꯑ ꯍꯧꯖꯤ ꯇꯣ ꯐꯦꯁꯕꯨꯛꯇ ꯑꯃ ꯀꯟꯅ ꯉꯥꯡꯅꯔꯤꯕꯗꯣ ꯐꯪꯕ꯭ꯔꯥ
ꯀꯩ ꯉꯥꯡꯅꯒꯦ ꯑꯣ ꯀꯄꯜꯒꯤꯗꯨꯔꯣ
ꯍꯣꯏ
ꯑꯩꯗꯤ ꯇꯥꯕꯗ ꯉꯛꯑꯦ ꯑꯩꯗꯤ ꯈꯪꯗꯦꯕ ꯈꯪꯕ꯭ꯔꯥ ꯑꯩꯅ ꯀꯔꯤꯅ ꯑꯖ ꯆꯨꯝꯅ ꯀꯩꯅꯣꯒꯤ ꯗ꯭ꯔꯦꯁꯤꯡ ꯇꯦꯕꯜ ꯂꯧꯈꯠꯂꯅꯤ ꯍꯥꯏꯕꯗꯣ
ꯑꯥ
ꯑ ꯑꯩꯅ ꯀꯔꯤꯒꯤꯅꯣꯅ ꯈꯜꯂꯦ ꯑꯍꯨ ꯀꯔꯤꯒꯤꯅꯣ ꯀꯅꯥꯗꯧꯨꯛ ꯄꯤꯗꯧꯔꯖꯥꯠꯅꯣꯒꯥꯏ ꯈꯜꯂꯦ ꯑꯗꯨꯒ
ꯑꯥ
ꯎ ꯀꯩꯅꯣꯗ ꯇꯧꯋꯔꯤꯗꯨꯕꯣ ꯂꯣꯏꯑꯦ ꯌꯥꯝꯅ
ꯈꯪꯅꯤ ꯕꯃꯥ ꯀꯤꯖꯩꯀꯣ
ꯈꯪꯗꯦꯉꯣ ꯑꯩ ꯊꯥꯖꯅꯤꯡꯉꯥꯏ ꯌꯥꯕ ꯃꯤ ꯑꯃꯇ ꯂꯩꯇꯦꯅ ꯇꯧꯔꯦ
ꯑꯣ
ꯑꯗꯒꯤ ꯑꯩꯈꯣꯏꯒꯤ ꯂꯩꯃꯤꯟꯅꯔꯝꯕꯗꯣ
ꯑꯥ
ꯃꯥꯗꯤ ꯏꯟ ꯗꯤꯇꯦꯜꯁꯇ ꯐꯖꯅ ꯊꯥꯒꯠ ꯂꯩꯔꯝꯃꯦ
ꯀꯥꯏꯗꯥ
ꯑꯁ ꯆꯁꯇ
ꯑꯥ
ꯑꯗꯨꯗꯩ ꯑꯩ ꯈꯪꯉꯦ ꯐꯦꯁꯕꯨꯛꯇ ꯆꯪꯗ꯭ꯔꯁꯨ
ꯍꯣꯏ ꯍꯣꯏ ꯑꯁ ꯃꯥꯗꯤ ꯀꯟꯕꯅꯦ ꯑꯗꯨꯒꯨꯝꯕꯗꯤ
ꯎꯝ ꯏꯟ ꯗꯤꯇꯦꯜꯁꯦ ꯐ ꯊꯥꯒꯠ ꯂꯩꯔꯝꯃꯦ ꯇꯞ ꯚꯤꯗꯤꯑꯣ ꯃꯉꯥ ꯇꯔꯨꯛ ꯑꯗꯗꯒꯤ ꯈꯪꯂꯦ
ꯑꯩꯁꯨ ꯑꯍꯥꯟꯕꯗ ꯃꯣꯏꯒꯤ ꯚꯤꯗꯤꯑꯣꯗ ꯎꯗꯌꯦ ꯃꯥꯅ ꯊꯥꯒꯠꯂꯛꯄꯗꯒꯤꯩ ꯎꯔꯤꯅꯦ
ꯑꯩ ꯑꯩ ꯑꯩꯁꯨꯅꯤ ꯃꯥꯒꯤꯗꯨꯗꯒꯤ ꯑꯗꯒꯤꯗꯤ ꯀꯩꯅꯣꯝ ꯂꯩꯔꯦꯁꯦ ꯑꯁ
ꯎꯝ
ꯌꯥꯒꯅꯤ ꯑꯗꯨꯕꯨ ꯌꯦꯡꯉꯨꯅꯦ ꯑꯩꯅ ꯍꯥꯏꯗꯤ ꯃꯥꯗꯣ ꯃꯤꯃ ꯃꯤ ꯃꯌꯥꯝ ꯃꯥꯡꯗ ꯊꯣꯛꯑꯒ ꯊꯕꯛ ꯇꯧꯔꯤ ꯅꯠꯇ꯭ꯔꯥ ꯑꯃꯔꯣꯝꯗ ꯍꯥꯏꯔꯗꯤ ꯈꯖꯤꯛꯇꯗ ꯑꯥ ꯌꯧ ꯈꯪꯅꯗꯣꯏꯗ ꯑꯗꯨ ꯃꯀꯣꯛꯇ ꯀꯩꯝ ꯈꯟꯗꯕꯀꯥꯟꯗꯣ
ꯑꯁ ꯅꯨꯄꯤꯗꯨꯅꯒ ꯏꯁꯇꯦꯇꯁꯇ ꯅꯣꯡꯃꯒꯤ ꯑꯩ ꯎꯍꯧꯗ꯭ꯔꯗꯤ ꯂꯩ ꯉꯝꯗꯕ ꯑꯩ
ꯎꯝꯝ ꯃꯥꯅꯦ ꯑꯗꯨꯝ ꯈꯪꯂꯗ꯭ꯔꯣ ꯇꯦꯇꯨꯗꯨꯗꯁꯨ
ꯎꯝ
ꯃꯃꯥꯏꯗꯣ ꯀꯩꯀꯥ ꯈꯨꯝꯃꯖ
ꯎꯝ
ꯕꯦꯔꯥꯅꯤ ꯅꯨꯄꯤꯗꯨꯁꯨ ꯕꯦꯔꯥꯅꯤ
ꯏ ꯂꯨꯣꯏ ꯈꯪꯉꯕꯗꯨꯗ ꯅꯠꯇ꯭ꯔꯥ
ꯑꯗꯨꯅꯦ ꯃꯥꯁꯨ ꯅꯨꯄꯤ ꯂꯩꯔꯦꯗ ꯃꯥꯁꯨ ꯈꯪꯉꯤꯅꯤꯅ ꯑꯣ ꯈꯪꯉꯝꯒꯅꯤꯌꯦ ꯁꯣꯁꯤꯌꯦꯦꯜ ꯃꯦꯗꯤꯌꯥꯗ ꯑꯦꯛꯇꯤꯚ ꯑꯣꯏ ꯂꯩꯔꯒꯕ
ꯎꯝ
ꯄꯦꯔꯥꯅꯤ ꯅꯨꯄꯥꯁꯤꯡꯁꯦ ꯄꯦꯔꯛꯅꯤꯀꯣ ꯑꯗꯨ ꯅꯨꯄꯥꯗꯣ ꯀꯩꯝꯇ ꯍꯥꯏꯗꯤ ꯈꯤꯇꯪ ꯃꯥꯁꯦ ꯀꯩꯀꯥ ꯅꯨꯡꯁꯤꯗꯕ ꯈꯣꯠꯇꯕ ꯀꯩꯝ ꯐꯥꯎꯔꯝꯗꯕ ꯅꯦꯕ ꯍꯪꯕ꯭ꯔꯥ ꯍꯥꯏꯗꯤ ꯀꯩꯝꯇ ꯅꯨꯡꯁꯤꯕ ꯐꯥꯎꯗꯕꯤ ꯀꯩꯝ ꯐꯥꯎꯗꯕꯤꯗ ꯃꯣꯏ ꯕꯤꯗꯤꯑꯣꯁꯨ ꯀꯥ ꯍꯦꯟꯅ ꯌꯦꯡꯗꯦꯕ
ꯑꯦ ꯃꯅꯦꯩꯗꯤ ꯑꯗꯨꯒꯤꯗꯣ ꯍꯦꯛ ꯎꯔꯨꯕꯗꯒꯤ ꯑꯩꯅ ꯈꯣꯡꯅꯤ ꯑꯃ ꯍꯥꯏꯅꯤꯡꯕꯕꯁꯤꯗꯤ
ꯍ ꯄ ꯄꯤꯗꯨꯒ
ꯅꯨꯡꯁꯤꯔꯛꯇꯕꯗꯣ
ꯑꯥ
ꯗꯦꯔꯥꯟ ꯑꯗꯨ ꯈꯥꯏꯅꯈ꯭ꯔꯥꯖꯥꯠꯂꯣ ꯅꯨꯄꯤꯗꯣ
ꯈꯥꯏꯅꯈ꯭ꯔꯕ ꯃꯥꯜꯂꯦ
ꯁꯃꯣꯏꯒꯤꯗꯣ ꯈꯔꯗꯤ ꯀꯨꯏꯔꯝꯃꯅꯤꯅꯦ ꯑꯗꯨꯗꯤꯀꯣ ꯉꯁꯤ ꯈꯛꯇꯪ ꯚꯥꯏꯔꯦꯜ ꯆꯠꯂꯛꯄ ꯑꯣꯏꯔꯝꯃꯅꯤ
ꯑꯣ ꯃꯥꯜ
ꯕꯦꯔꯥ ꯅꯃꯥꯏ ꯀꯥꯏꯕ ꯈꯥꯛꯎꯝꯗꯦꯉꯨ ꯑꯩꯅ ꯃꯣꯏꯒꯤꯗꯣ ꯆꯪꯉꯒ ꯊꯤꯔꯨꯕꯅꯦꯕ ꯉꯁꯥꯏ ꯂꯩꯍꯧꯗ꯭ꯔꯦ
ꯑꯦ ꯃꯕꯥꯅꯤꯒꯤ ꯉꯥꯛꯇ ꯉꯥꯏꯈ꯭ꯔꯗ꯭ꯔꯣ ꯑꯃꯗꯨꯒ
ꯍ ꯕꯦꯔꯥꯅꯤ ꯑꯃ ꯃꯆꯥꯁꯨ ꯂꯩꯔꯦ ꯑꯗꯨꯒ ꯅꯨꯄꯥꯁꯤꯗꯤ ꯑꯁ ꯅꯨꯄꯥ ꯅꯨꯄꯥꯅꯦꯅ ꯃꯦꯟꯅꯒꯤ ꯃꯅꯗ ꯇꯥꯔꯦ
ꯍꯣꯏ ꯀꯩꯅꯣ ꯍꯥꯏꯕꯨ ꯃꯥꯏ ꯅꯨꯄꯤ ꯁꯥ ꯅꯨꯡꯁꯤꯕ ꯁꯥꯔꯝꯗꯥꯏꯅꯦ
ꯑꯗꯨꯅꯦ ꯑꯦꯁꯦ ꯃꯥ ꯅꯨꯄꯤ ꯑꯃ ꯃꯨ ꯇꯣꯛꯄꯒ ꯁꯥꯏ ꯑꯗꯨꯒ
ꯇꯜꯂꯦ ꯌꯥꯝ ꯊꯣꯛꯒ ꯁꯛꯑꯦ
ꯏꯅꯦ ꯍꯥꯏꯖ ꯕꯦꯔꯥꯅꯥ ꯃꯪꯗ ꯅꯨꯄꯤ ꯀꯣꯏꯔꯝꯃꯦ ꯇꯧꯕꯒꯤ ꯑꯃ ꯚꯥꯏꯔ ꯆꯠꯄꯗꯣ ꯎꯕ꯭ꯔꯥ ꯑꯗꯨꯅꯦ ꯅꯨꯁꯤꯗ ꯑꯃꯨꯛ ꯀꯣꯏꯔꯛꯄꯒꯤ ꯃꯤꯗꯑꯣ ꯁꯦꯃ ꯊꯒ ꯇꯔ ꯀꯗ
ꯎꯝ
ꯀꯣꯏꯗꯀꯤ ꯆꯁ ꯀꯥꯟꯁꯦ
ꯑꯩꯈꯣꯏ ꯃꯩꯁꯨ ꯃꯨꯠꯈ꯭ꯔꯦ ꯐꯔꯦ
ꯅꯣꯏꯒꯤ ꯅꯣꯡ ꯇꯥꯕ꯭ꯔꯣ
ꯇꯥ ꯑꯗꯨꯗ ꯍꯧꯖꯤꯛ ꯑꯩꯈꯣꯏ ꯁꯤꯗ ꯏꯔꯥꯡ ꯊꯣꯛꯏ ꯉꯔꯥꯡꯗꯒꯤ
ꯀꯩ ꯀꯌꯥ
ꯑꯩꯈꯣꯏ ꯁꯤꯗꯕꯨꯗꯤ ꯅꯠꯇꯦ ꯀꯩꯅꯣ ꯂꯩ ꯃꯈꯣꯡꯗꯣ ꯍꯪꯕ꯭ꯔꯥ ꯑꯩꯈꯣꯏ ꯁꯤꯗꯩꯗꯤ ꯅꯛꯄꯨꯗꯤ ꯅꯛꯑꯦ